ꯇꯥꯏ ꯇꯥꯏ
ꯀ꯭ꯔꯤ ꯊꯕꯛ ꯇꯧꯔꯤꯅꯣ ꯍꯥꯥ
ꯑꯩ ꯍꯪꯉꯣꯏ ꯁꯤꯔꯤꯌꯦꯕ
ꯑꯣ ꯉꯁꯤ ꯅꯨꯡꯉꯥꯏꯔꯝꯅꯤꯗ ꯅꯣꯏꯗꯤ ꯎꯗꯕ ꯀꯨꯏꯔꯦ ꯅꯣꯏꯕꯨꯁꯨ ꯀꯗꯥꯏ ꯆꯠꯂꯤꯅꯣ ꯍꯧꯖꯤꯛꯇꯤ ꯀꯗꯥꯏ ꯆꯠꯂꯤꯅꯣ ꯅꯪꯒꯤ ꯃꯈꯣꯜ ꯇꯥꯗ꯭ꯔꯤꯕꯣ ꯇꯥꯕ꯭ꯔꯣ
ꯇꯥꯕ꯭ꯔꯣ
ꯅꯪꯒꯤ ꯅꯦꯠꯋꯥꯛ ꯅꯨꯡꯉꯥꯏꯇꯕ ꯃꯥꯜꯂꯦ ꯅꯪ ꯀꯗꯥꯥꯏ ꯆꯠꯂꯤꯅꯣ ꯍꯧꯖꯤꯛ
ꯇꯥꯗ꯭ꯔꯣ
ꯑꯪ ꯇꯥꯗ꯭ꯔꯣ ꯅꯪ ꯀꯗꯥꯏ ꯆꯠꯄꯒꯤꯅꯣ ꯅꯪꯒꯤ ꯃꯈꯣꯟ ꯌꯥꯝ ꯅꯨꯡꯥꯏꯇꯦꯕ ꯅꯪꯒꯤ ꯅꯦꯠꯋꯥꯔꯛ ꯅꯔꯥ ꯉꯁꯤꯗꯤ ꯀ꯭ꯔꯤ ꯀ꯭ꯔꯤ ꯊꯕꯛ ꯇꯧꯔꯒ ꯂꯩꯒꯦ ꯅꯪꯁꯦ ꯍꯥꯥ ꯀꯩꯗꯧꯔꯤꯅꯣ ꯅꯪꯒꯤ ꯃꯈꯣꯟ ꯇꯥꯗꯦꯕ ꯇꯥꯕ꯭ꯔꯣ